ꯇꯥꯕ꯭ꯔꯣ
ꯑꯧ ꯇꯥꯏꯌꯦ ꯇꯥꯕ꯭ꯔꯣ
ꯑꯣ ꯍꯣ
ꯑꯣ ꯀꯔꯤꯅꯣ ꯀꯩꯗꯧꯔꯤꯅꯣ
ꯑꯁ ꯂꯦꯞꯄ ꯂꯩꯕꯅꯦꯗ ꯁꯨꯝ ꯂꯦꯞꯄ ꯂꯩꯕ
ꯑꯣꯥ ꯑꯣꯀꯦ ꯑꯣꯀꯦ ꯉꯁꯤꯗꯤ ꯀꯩꯀꯩ ꯆꯠꯂꯨꯔꯕ
ꯍꯥꯥ
ꯉꯁꯤꯗꯤ ꯀꯩꯀꯩ
ꯑꯁ ꯗꯤꯌꯦ ꯀꯩꯗꯧꯅꯤ ꯌꯨꯝꯗꯒꯤ ꯍꯜꯂꯣ ꯑꯆꯔꯣꯏ ꯊꯤꯟꯕ ꯆꯠꯈ꯭ꯔꯦ ꯈꯜꯂꯒ ꯏꯌꯔꯄꯣꯠꯇꯒꯤ ꯂꯥꯛꯑꯦ ꯅꯣꯏ ꯀꯩꯁꯥꯝꯄꯥꯠ ꯀꯨꯝꯃꯦ ꯅꯣꯏ ꯀꯩꯁꯥꯝꯄꯥꯠꯇꯩ ꯑꯗꯨꯝ ꯂꯥꯏ ꯍꯥꯏ ꯇꯥꯥꯔꯦ
ꯅꯪ ꯉꯁꯥꯏ ꯁꯤ ꯀꯨꯝꯃꯗꯤ ꯍꯥꯏꯔꯛꯄ ꯌꯥꯗ꯭ꯔꯣ ꯑꯩꯈꯣꯏꯗꯒ ꯆꯪꯉꯁꯨ ꯌꯥ
ꯍꯦ ꯍꯦ ꯍꯦ ꯑꯩꯗꯣ ꯆꯪꯗꯤ ꯆꯪꯉꯛꯅꯤꯡꯕ ꯑꯗꯣ ꯑꯁ ꯑꯩꯗꯣ ꯁꯣꯝꯗ ꯊꯕꯛ ꯑꯃ ꯂꯩꯔꯕꯀꯣ ꯊꯦꯡꯉꯗꯧꯕ ꯑꯗꯨꯕꯨ ꯊꯦꯡꯉꯗꯧꯕꯗꯨ ꯀꯩꯅꯣ ꯇꯧꯈ꯭ꯔꯦꯗ ꯅꯪ ꯌꯨꯝ ꯂꯩꯕ꯭ꯔꯣ ꯉꯁꯤ
ꯀꯩꯩꯗꯧꯅ ꯑꯩ ꯔꯦꯟꯇ ꯑꯗꯨꯝ ꯂꯩꯅꯥ
ꯑꯣ
ꯔꯦꯟꯇ ꯑꯗꯨꯝ ꯂꯩ ꯑꯩꯗꯤ ꯂꯦꯡꯗꯤꯌꯦ
ꯑꯣ ꯉꯁꯥꯏ ꯄꯥꯎ ꯐꯥꯎꯅꯔꯝꯃꯗꯤꯀꯣ
ꯍꯣꯏ ꯃꯥꯅꯦ ꯑꯗꯣ ꯈꯨꯟ ꯈꯨꯟ ꯈꯨꯟ ꯈꯨꯟꯗꯗꯤ ꯀꯃꯥꯏ ꯀꯃꯥꯏ ꯇꯧꯔꯤꯒꯦ ꯅꯨꯡꯉꯥꯏ ꯅꯨꯡꯉꯥꯏꯅ ꯂꯩꯕ꯭ꯔꯣ ꯀꯃꯥꯏ ꯇꯧꯒꯦ
ꯑꯁ ꯑꯩꯈꯣꯏ ꯑꯦ ꯑꯩꯈꯣꯏ ꯈꯨꯟꯗꯤ ꯄꯦꯔꯥꯗꯥꯏꯁꯅꯤ ꯀꯩꯅꯣ ꯅꯨꯡꯉꯥꯏ ꯀꯩꯅꯣ ꯎꯝ ꯌꯥꯝ ꯊꯤ ꯅꯨꯡꯉꯥꯏꯗ ꯑꯩꯈꯣꯏ ꯈꯨꯟꯗꯤ
ꯑꯣ ꯅꯪ ꯍꯣꯔꯦꯟ ꯍꯣꯔꯦꯟ ꯌꯦꯡꯒꯦꯔꯣ
ꯑꯁ ꯑꯩ ꯌꯦꯡ ꯍꯣꯏ ꯅꯝꯐꯨꯗ ꯌꯦꯡꯗꯤ ꯌꯦꯡꯒꯅꯤ ꯈꯪꯗꯦꯅꯦ ꯑꯈꯣꯏ ꯄ꯭ꯔꯦꯛꯇꯤꯁꯇꯣ ꯄ꯭ꯔꯦꯛ ꯄ꯭ꯔꯦꯛꯇꯤꯁꯁꯨ ꯑꯣꯏ ꯄꯨꯡ ꯇꯔꯨꯛ ꯂꯩꯔꯛꯄ ꯌꯥꯏꯅꯦ ꯑꯗꯨꯒꯤ ꯑꯁ ꯑꯩꯁꯦ ꯃꯊꯥ ꯁꯥꯔꯤ ꯌꯦ
ꯐꯖꯟꯕꯨ ꯌꯦꯡꯗꯨꯏꯔꯣ ꯑꯗꯨ ꯀꯌꯥꯝ ꯂꯩꯔꯣꯏꯗ ꯉꯁꯤꯗꯤ ꯀꯈꯣꯏꯣ ꯑꯣꯁꯇ ꯑꯗꯨ ꯆꯂꯤꯗꯅ
ꯅ ꯅꯉꯒꯤ
ꯀ ꯍꯣ
ꯑ ꯀꯅ
ꯄ꯭ꯔꯦꯝꯗꯣ ꯑꯩ ꯁ ꯑꯣꯏꯔꯝ ꯍꯣꯏ
ꯎ
ꯑꯗꯨ ꯈꯔ
ꯑ ꯎꯝ ꯅꯪꯒꯤꯁꯦ ꯅꯦꯠ ꯈꯤꯇꯪ ꯅꯨꯡꯉꯥꯏꯇꯦ
ꯑꯩꯁꯨ ꯈꯪꯗꯦꯅ ꯍꯌꯦꯡ
ꯇꯕꯣ
ꯑꯗꯨꯗꯤ ꯂꯅꯤ ꯆꯥꯕ꯭ꯔꯣ
ꯎꯝ ꯇꯥꯏ ꯇꯥꯏ
ꯇꯥꯕ꯭ꯔꯣ ꯇꯔꯦ ꯍꯥꯏꯔꯑꯣ ꯍꯥꯏꯔꯣꯑꯣ ꯑꯣꯀꯦ ꯅꯪ ꯅꯣꯏ ꯍꯣꯔꯦꯟ ꯌꯦꯡꯉꯗꯤ ꯑꯄꯨꯠꯇꯣꯏ ꯆꯂ ꯌꯦꯡꯗꯣꯏꯔꯣ ꯀꯃꯥꯏꯅ ꯇꯧꯕꯅꯣ
ꯆꯠꯂꯣꯏꯗ ꯑꯁ ꯎꯄꯥꯏ ꯂꯩꯇ꯭ꯔꯦ ꯍꯣ ꯐꯣꯟꯗ ꯌꯦꯡ꯭ꯔꯗꯤ ꯐꯣꯟꯗ ꯑꯦꯞꯁ ꯂꯩꯌꯦꯕ
ꯂꯥꯁ ꯗꯦꯒꯨꯝꯕꯗꯤ ꯆꯞ ꯍꯣꯏ ꯍꯣꯏ
ꯍꯥꯥ
ꯅꯣꯏ ꯁꯞꯁꯀ꯭ꯔꯤꯞꯁꯟ ꯊꯤꯕ꯭ꯔꯣ ꯁꯞꯁꯀ꯭ꯔꯤꯞꯁꯟ ꯊꯤꯕ꯭ꯔꯣ
ꯑ ꯁꯤꯤꯗꯦꯗ ꯑ ꯁꯤ ꯑꯆꯥ
ꯑꯗꯨꯝ ꯌꯥ ꯌꯥꯕ꯭ꯔ
ꯑ
ꯑꯁꯗꯗꯒꯤ ꯐꯣꯟꯗ
ꯎꯝ ꯑꯗꯨꯗ ꯌꯦꯡꯉꯒꯦꯟꯗ ꯄ꯭ꯂꯥꯟ ꯂꯥꯟꯗꯣ ꯂꯣꯏꯁꯤꯟꯒ꯭ꯔꯦ ꯂꯣꯏꯁꯤꯟꯒ꯭ꯔꯦ ꯃ ꯄꯨ ꯑꯩꯗꯣ ꯑꯣꯖꯥꯅ ꯈꯨꯗꯛꯇ ꯇꯧꯔꯛꯄ ꯍꯣꯏ ꯄ꯭ꯔꯦꯛꯇꯤꯁ ꯉꯁꯤꯗꯒꯤ ꯍꯧꯔꯦ ꯅꯪ ꯀꯥꯏ ꯆꯠꯂꯤꯅꯣꯔꯦ ꯑꯩꯅ ꯑꯁ ꯑꯣꯖꯥ ꯑꯟꯗꯛ ꯀꯨꯔꯇ ꯂꯧꯧꯗꯕ ꯌꯨꯝꯗ ꯂꯧ ꯀꯩꯅꯣ ꯇꯧꯕ ꯆꯠꯄꯒꯤ ꯍꯥꯏꯕꯅꯦꯕ ꯑꯣ ꯂꯥꯛꯀꯣ ꯍꯥꯏꯔꯛ ꯑꯁ ꯑꯗꯥꯏꯗꯤ ꯈꯨꯇꯛꯇ ꯆ ꯀꯥꯞꯂ ꯎ ꯐꯥꯏꯗꯔꯤ ꯎꯐꯂꯤꯇꯅ ꯁꯜ ꯀ ꯁꯪꯒ ꯂꯥꯏꯔꯦꯗꯤ ꯀꯣ ꯣꯜꯁꯨꯣ ꯀꯦꯗ
ꯂꯥꯛꯑꯦ ꯑꯗꯨꯝ
ꯎ ꯃꯥ ꯄꯂ ꯀꯦ ꯍꯂꯣ
ꯄꯨꯅꯤꯗ
ꯍꯣꯏ ꯄꯨꯂꯞ ꯖꯤꯃꯟ ꯅꯅꯨꯡꯉꯥꯏ ꯍꯣꯏ ꯄꯨꯂꯞ ꯌꯦꯡꯗ꯭ꯔꯗꯤ ꯑꯁ ꯕꯤꯠ ꯂꯩꯇꯦꯕ ꯃꯤ ꯑꯃ ꯃꯤ ꯑꯃꯅꯤ ꯌꯦꯡꯕꯗꯣ ꯕꯤꯠ ꯂꯩ ꯅ ꯗꯦꯕ ꯗꯨ ꯆꯣ ꯈꯝ ꯆꯣ ꯆꯥꯔꯕꯣ ꯅꯪꯗꯤ ꯍꯔ ꯃꯥ ꯑ ꯇꯕ ꯅꯅꯥꯎ ꯂꯨ ꯆ ꯍꯜꯂꯣ ꯍꯂꯣ ꯍꯜꯂꯣ ꯍꯜꯂꯣ ꯇꯥꯔꯕꯣ ꯍꯜꯂꯣꯄꯌꯥꯗ ꯍꯜꯂꯣ ꯑꯣꯏ ꯎꯝ ꯇꯥꯏ ꯇꯥꯏ ꯇꯥꯏ ꯍꯣꯏ ꯑꯩ ꯆꯥꯔꯦ ꯀꯩꯅꯣ ꯅꯪꯒꯤꯅꯦꯠ ꯌꯥꯝ ꯅꯨꯡꯉꯥꯏꯇꯦꯗ ꯑ ꯆꯟ ꯆꯔꯖꯕꯣ
ꯆꯥꯗ꯭ꯔꯤꯌꯦ
ꯎꯝ ꯁꯤ ꯑ ꯍꯥꯎ ꯃꯥꯗ ꯍꯥꯎ ꯃꯥꯂꯗ
ꯀꯗꯥꯥꯏꯗꯒꯤꯅꯣꯗ ꯀꯗꯥꯥꯏꯏꯗꯒꯤ ꯍꯥꯎꯅꯣ
ꯀꯩ ꯉꯥꯡ ꯇꯣꯡꯤꯅꯣ
ꯈꯥꯃꯅ ꯁꯤꯟꯕꯤ
ꯑꯣ ꯁꯤꯟꯅꯤꯒꯣ ꯃꯨꯡ ꯁꯤꯟꯕ ꯆꯥ ꯃꯥꯟꯒꯅ ꯃꯨꯡ
ꯑ ꯑꯁ ꯉꯁꯤꯅ ꯑꯍꯥꯟꯕꯅꯦꯍꯦ ꯉꯁꯤꯅ ꯄꯥꯁ ꯆꯄꯣꯟꯗꯤꯗꯒꯦꯁ ꯊ
ꯍꯥꯏ ꯍꯥꯏ ꯃꯁ ꯃꯣꯁꯒꯣ ꯃꯣꯁꯒꯣ ꯁꯁ
ꯑꯁ ꯑꯩꯈꯣꯏ ꯀꯥꯡꯕꯨꯁꯦ ꯑꯥꯗ ꯄꯨꯂꯞ ꯌꯦꯡꯉꯗꯤ ꯅꯨꯡꯉꯥꯏꯗꯣꯏꯅꯤꯅꯦ ꯇꯧꯔꯤꯁꯦ
ꯑꯣ ꯍꯣꯏ
ꯃꯣꯏ ꯑꯗꯨꯕꯨꯛꯇꯤ ꯍꯣꯏꯗꯤ ꯀꯩꯗ ꯌꯦꯡꯒꯅꯤ ꯍꯥꯏꯒꯦ ꯃꯣꯏꯗꯤ ꯑꯗꯨꯗꯤꯗꯤ ꯌꯦꯡꯗꯧ ꯃꯥꯟꯗꯦꯗ ꯑꯗꯨꯗꯤ ꯍꯣꯏ ꯌꯦꯡꯗꯧ ꯃꯥꯟꯗꯦꯕ
ꯃꯥꯗꯤ ꯃꯥꯒꯤ ꯀꯩꯅꯣ ꯂꯩ ꯑꯗꯨꯗꯤ ꯑꯦꯌꯥꯗꯩ ꯌꯦ ꯃ ꯀꯔꯦ꯭ꯔꯤꯁꯣꯜꯗ ꯂꯩꯖꯗꯕ ꯑꯩꯈꯣꯏꯗꯤ ꯁꯨꯃꯥꯏꯅꯀꯣ
ꯃꯥꯅꯦ ꯑꯆꯧ ꯃꯥꯅꯦ
ꯌꯦ ꯂ ꯆꯠ ꯆꯂꯣ ꯍꯥꯏꯗ ꯄꯦꯗꯣ ꯄ ꯏꯗ ꯅ ꯍꯥ ꯁꯃꯔꯥꯡꯗꯣꯁꯦ ꯣꯏ ꯆꯠꯀꯅꯤ ꯐꯦꯔꯋꯦꯜ ꯇꯧꯕꯀꯣ
ꯍꯣꯏ
ꯑꯁꯄꯥꯗꯤ ꯀꯩꯅꯣ ꯇꯧꯋꯦ ꯁꯥꯗꯣ ꯋꯥꯒ ꯍꯧꯗꯣꯡꯅ ꯆꯤꯛꯂꯛꯇꯅ ꯑꯩꯕꯣ ꯑꯁ
ꯑꯁ
ꯄꯃ ꯂꯩꯔꯦ ꯅꯅꯥꯔꯒ
ꯑꯣꯣ ꯍꯤꯗꯥꯛ ꯀꯥꯞꯇ꯭ꯔꯣꯏꯅ ꯏꯟꯐꯦꯛꯁꯟ ꯊꯣꯛꯧꯇꯅꯀꯣ
ꯑꯁ ꯀꯅ ꯁꯧꯗꯤꯗ ꯍꯥꯏꯗꯤ ꯈꯖꯤ ꯈꯛꯇꯅꯦꯗ ꯀꯩꯅꯣ ꯇꯧꯗꯣꯏ ꯌꯥꯝ ꯀꯟꯅꯖꯤꯛ ꯄꯨꯅꯠꯇꯕ ꯌꯦ ꯍꯦ ꯍꯥꯏ ꯌꯦꯟ ꯍꯦꯕ
ꯑꯣ
ꯍꯤꯗ ꯀꯥꯄꯝꯕꯅꯤ ꯐꯥꯗꯣꯏꯅꯤ
ꯎꯝ ꯃꯥꯅꯥꯔꯦ ꯃꯥꯔꯦ ꯄ꯭ꯔꯤꯊꯤꯕꯤꯁꯤꯗ ꯍꯤꯡꯅꯤꯡꯗ꯭ꯔꯦ ꯑ
ꯀꯩ ꯇꯧꯔꯒꯦꯅꯦꯍꯦ
ꯗ ꯍꯃꯒꯕꯥꯎꯗ꯭ꯔꯦꯗ
ꯎ
ꯇꯔꯤꯗ ꯍꯥ ꯑꯗ
ꯇꯅꯗ ꯇꯅꯗ
ꯅꯨꯡ ꯁꯤꯗꯤ ꯃꯪꯒ ꯅꯨꯡꯉꯥꯏꯗꯣ ꯃꯥꯂꯦ
ꯀꯩꯒꯤꯅꯣ ꯃꯥꯥꯡ ꯅꯨꯡꯉꯥꯏꯗꯣꯏꯁꯦ
ꯋꯥꯔꯤ ꯂꯩꯔꯦꯕ
ꯀꯩ ꯄꯥꯎ ꯅꯨꯡꯉꯥꯏꯕ ꯂꯩꯔꯒꯦ
ꯄꯥꯎꯁꯦ ꯌꯥꯝ ꯅꯨꯡꯉꯥꯏꯕ ꯂꯩꯦꯔꯤꯌꯥ ꯃꯤ ꯇꯕ ꯌꯥꯗꯕ ꯍꯥ
ꯑꯩꯁꯨ ꯌꯥꯗ ꯆꯂꯅꯦꯍ
ꯅꯪꯁꯦ ꯈꯪꯗꯦꯅꯦ
ꯏꯌꯥ ꯌꯥꯗꯧ ꯃꯥꯟꯗꯦ ꯍꯥꯏꯗꯧ ꯃꯥꯜꯂꯤꯗ ꯀꯥꯏꯗꯦꯗ ꯀꯥꯏꯗꯣꯏꯗ ꯁꯦꯀꯦꯇꯔꯤ ꯍꯥꯏꯗꯣꯛ ꯍꯥꯏꯗꯣꯛꯏꯗꯕꯅꯤ
ꯎꯝ ꯑꯜꯗ ꯉꯁꯤꯗꯤ ꯅꯪꯗꯤ ꯀꯔ ꯅꯨꯡꯉꯥꯏꯅꯤ ꯁꯥꯏꯒꯤꯗ
ꯅꯨꯡꯉꯥꯏꯒꯗꯕꯅꯤ ꯅꯨꯡꯉꯥꯏꯒꯗꯕꯅꯦ ꯅꯪ ꯆꯪꯕꯁꯦ ꯖꯨꯂꯥꯏ ꯇꯥꯔꯦꯕ ꯅꯪ ꯆꯪꯗꯣꯏꯁꯦ
ꯑ ꯑꯩꯒꯤꯁꯨ ꯂꯥꯏꯗꯋꯥꯗ ꯆꯪꯉꯅꯤ
ꯎꯝ ꯅꯣꯏꯗ ꯐꯖ ꯆꯪ ꯀꯩ ꯀꯩꯅꯣ ꯐꯖꯅ ꯇꯧꯅꯕ
ꯎꯝ ꯖꯨꯂꯥꯏꯗ ꯑꯣꯏꯅ ꯑꯁ ꯑꯩ ꯆꯪꯅꯤꯡꯗ꯭ꯔꯦꯗ ꯑꯩꯗꯤ ꯄꯕꯤ ꯇ ꯂꯩꯁꯂꯠꯇ꯭ꯔꯦ ꯄꯂ ꯇꯕꯩꯀꯣ
ꯃꯅꯦ
ꯄꯩꯁ ꯑꯣꯗꯔꯗꯤ ꯍꯤꯡꯕ ꯌꯥꯗꯕꯅꯤ ꯅ ꯗ ꯌꯅ ꯊꯗꯤ
ꯃꯣꯏ ꯀꯩꯇꯧꯅꯤ ꯁ ꯁꯋꯥ ꯇꯥ ꯇꯥ ꯂꯩꯔꯒ
ꯍꯣꯏ
ꯉꯔꯥꯡ ꯇꯤꯖꯝꯒꯤ ꯑꯦꯛꯖꯥꯝ ꯅꯍꯥꯟ ꯊꯥꯕꯗ ꯆꯠꯂꯨꯌꯦꯦ ꯃꯥꯗꯤ ꯀ꯭ꯔꯦꯛ ꯇꯧꯔꯅꯤ ꯑꯗꯨꯝ ꯂꯩꯈ꯭ꯔꯦ
ꯑꯣ
ꯅꯌꯦ ꯃꯣꯏ ꯃꯅꯥꯎ ꯌꯥꯏ ꯌꯥꯝ ꯊꯤ ꯌꯥꯏꯌꯦ ꯃꯣꯏ ꯃꯅꯥꯎꯁꯦ ꯃꯅꯤꯄꯨꯔꯗ ꯃꯤ ꯑꯗꯨ ꯆꯥꯕꯗ ꯃꯤ ꯀꯨꯟꯊ꯭ꯔꯥ ꯁꯨꯅ ꯂꯥꯛꯇꯕ ꯋꯥꯅꯤ
ꯑꯣ
ꯃꯗꯥ ꯑꯣꯗ
ꯎꯝ ꯎꯝ
ꯑꯣꯖꯥ ꯀꯠ ꯑꯣꯐꯁꯦ ꯌꯥꯝ ꯅꯦꯝꯕ
ꯎꯝ꯫
ꯑꯗ ꯑꯦꯛꯖꯥꯝ ꯊꯥꯔꯁꯨ ꯅꯦꯒꯇꯤꯞ ꯃꯥꯀꯤꯡ ꯌꯥꯎꯗꯕ ꯃꯣꯏ ꯇꯧꯔꯤꯁꯦ꯫
ꯑꯣ꯫
ꯑꯥ ꯊꯤꯡꯒꯨꯒꯤꯗꯣ
ꯑ
ꯑꯗꯨꯒꯨꯝꯕꯅꯦ ꯑꯗꯨꯒꯨꯝꯕꯅꯦꯕ꯫
ꯍꯣꯏ꯫ ꯗꯣꯛꯇꯔꯒꯤ ꯂꯥꯏꯟꯗꯔꯕ ꯍꯥꯏꯗꯤ ꯅꯔꯁꯤꯡ
ꯍꯣꯏ ꯑ ꯍꯣꯏ ꯅꯔꯁꯤꯡꯒꯨꯝꯕ ꯇꯥꯏꯞꯇ꯫
ꯑ ꯅꯔꯁꯤꯅꯦꯕꯥ ꯑꯕꯨꯛ
ꯋꯥ ꯖꯣꯗꯒ ꯎꯝ ꯆꯞ ꯃꯥꯟꯅꯩ ꯃꯣꯏ ꯆꯞ ꯃꯥꯟꯅꯩ꯫ ꯑꯗꯨ ꯒꯤ ꯃꯣꯏꯗꯤ ꯔꯤꯀ꯭꯭ꯔꯨꯠꯃꯦꯟꯒꯤ ꯍꯣꯏ ꯔꯤꯀ꯭ꯌꯨꯏꯠꯃꯦꯟꯒꯤ ꯔꯦꯗꯤ ꯂꯩꯔꯛꯑꯣ ꯍꯥꯏꯔꯛꯑꯦ ꯃꯣꯏꯗꯤ ꯅꯍꯥꯟ ꯊꯥꯗꯣ꯫
ꯑꯣ
ꯑꯦꯛꯖꯥꯝꯗꯤ ꯀ꯭ꯔꯦꯛ ꯇꯧꯔꯅꯤ ꯍꯥꯏꯌꯦꯕ꯫
ꯎꯝ ꯎꯝ ꯎꯝ ꯎꯝ꯫
ꯑꯗꯨꯒꯤ ꯕꯤꯖꯟꯗꯣ ꯆꯦꯟꯕ ꯈꯣꯠꯄ ꯍꯧꯔꯦ ꯉꯁꯤꯗꯒꯤ꯫ ꯃꯥ ꯃꯔꯥꯏꯕꯛ ꯌꯥꯝ ꯐꯩ꯫
ꯍꯣꯏ ꯍꯣꯏ꯫
ꯃꯥꯗꯣ ꯃꯥ ꯅꯤꯡꯕ ꯀꯥꯏꯕ꯭ꯔꯥ ꯈꯔ ꯌꯥꯎꯕ ꯃꯥꯜꯂꯦꯕ
ꯎꯝ
ꯑꯗꯨꯗꯒꯤ ꯍꯟꯗꯛꯇꯤ ꯈꯟꯗ ꯈꯟꯒꯤꯒꯦ ꯈꯟꯗ ꯈꯟꯒꯤꯒꯦ ꯃꯨꯛꯀꯦ꯫
ꯑꯣ ꯌꯥꯢꯌꯦ ꯑꯁ ꯑꯩꯁꯨ ꯑꯝꯇ ꯅꯤꯡꯕ ꯀꯥꯏꯅꯤꯡꯉꯦꯗ ꯃꯣꯇꯤꯚꯦꯁꯟ ꯂꯥꯛꯅꯕ꯫
ꯑꯁ ꯂꯨꯒꯛ ꯀꯣꯛꯎꯔꯕꯅꯦ ꯕꯦꯔꯥ ꯇꯥꯔꯨꯔꯕꯅꯤ ꯂꯨꯒ ꯀꯣꯛꯎꯔꯕꯅꯦ꯫ ꯍꯟꯗꯛꯀꯤ ꯀꯝꯝꯕꯦꯛꯁꯤꯗꯤ꯫ ꯑꯁ ꯃꯥꯅ ꯍꯥꯏꯕꯗꯣ ꯅꯨꯄꯥꯅꯕꯨ ꯂꯨ ꯀꯣꯛꯈ꯭ꯔꯕ ꯋꯥ ꯂꯣꯏꯔꯕꯅꯤ ꯍꯥꯏ ꯃꯥꯟꯅ ꯍꯥꯏꯖꯦ ꯆꯨꯝꯗꯤ ꯆꯨꯝꯃꯦ ꯍꯥ ꯍꯥꯏꯖꯦ꯫
ꯍꯣꯏ ꯍꯣꯏ
ꯂꯥꯏꯇ ꯑꯗ